ꯇꯥꯄꯣ
ꯇꯑꯌꯦꯦ ꯆꯨꯝꯥꯏꯅꯤꯕ꯭ꯔꯣ
ꯅꯨꯡꯉꯥꯏꯔꯤ ꯗꯤ ꯀ꯭ ꯔꯤ ꯀ꯭ꯔꯤ ꯇꯧꯔꯦ ꯉꯁꯤ
ꯑꯦ ꯆꯥꯛ ꯂꯥꯃꯟꯗꯅ ꯆꯥꯛ ꯆꯥꯔ ꯂꯩꯅꯦ
ꯑꯁ ꯍꯧꯖꯤꯛꯅ ꯆꯥꯕ꯭ꯔꯥ
ꯑꯁꯥꯕ ꯆꯥꯈ꯭ꯔꯕꯅꯤ ꯑꯗꯣ ꯉꯁꯦ ꯈꯔ ꯃꯛ ꯂꯃꯦ ꯀꯔꯤꯅꯣ ꯈꯪꯗꯦ ꯏꯟꯁꯥꯡ ꯍꯥꯎ ꯇꯞꯄꯤꯔꯥ
ꯃꯣꯔꯅꯤꯡꯗ ꯅꯪ ꯆꯥꯛꯒ ꯌꯥꯝ ꯆꯥꯗꯕꯒꯤ ꯑꯣꯏꯔꯛꯑꯝꯒꯅꯤ
ꯑꯁ ꯏ ꯊꯝ ꯁꯥꯏꯙ ꯑ ꯔꯨꯁꯤ ꯆ ꯑꯩꯅ ꯊꯣꯡꯕꯅꯤ ꯑꯗꯨꯁꯨ ꯍꯥꯎꯇꯦ ꯀꯩꯅꯣ ꯑꯃ ꯋꯥꯠꯄꯒꯨꯝ ꯇꯧꯕ ꯅꯍꯥꯟꯨꯛ ꯅꯍꯥꯟ ꯊꯣꯡꯕꯗꯤ ꯍꯥꯎꯕꯅꯤ ꯑꯗꯨꯒꯣꯡꯁꯤ ꯍꯥꯎꯇꯦꯕ
ꯁꯪ
ꯎꯝ ꯀꯗꯤ ꯍꯥꯏ ꯄ ꯎꯝ ꯑꯁ ꯃꯃꯤꯡꯗꯣ ꯀꯥꯎꯈ꯭ꯔꯤꯦꯅꯦ ꯑꯩ ꯄꯥꯟꯒꯤ ꯃꯥꯒꯤ ꯏꯁꯇꯦꯝꯗꯨꯣ
ꯑꯣ ꯑꯣ ꯑꯣ ꯍꯥꯎꯥꯎꯕ ꯀꯁꯨ ꯅꯍꯥꯛ
ꯍꯥꯟꯃꯨ
ꯐꯔꯦ
ꯅꯍꯥꯟ ꯍꯣꯏ ꯊꯣꯡꯉꯒ ꯆꯥꯕꯗꯤ ꯍꯥꯎꯋꯦ ꯉꯟꯁꯤꯁꯦ ꯍꯥꯎꯇꯦ ꯑꯩꯅ ꯊꯣꯡꯕ ꯉꯅꯨꯡꯁꯤ ꯇꯔꯤ ꯋꯥ ꯇꯨꯔ ꯍꯣꯟꯦ
ꯅꯪꯅꯉꯗꯤ ꯈꯔ ꯊꯥꯛꯄ ꯋꯥꯠꯄꯒꯤꯔ
ꯃꯣꯔ ꯅꯍꯥꯟꯅ ꯍꯦꯟꯅ ꯍꯥꯞꯄꯦ ꯉꯁꯤꯁꯤꯦ ꯁꯨꯣ ꯑꯣꯁꯤꯁꯦ ꯏꯋꯥꯠ ꯋꯥꯠꯄꯒꯨꯝ ꯇꯧꯋꯦ ꯉꯁꯤ ꯑꯩꯅ ꯊꯣꯡꯁꯦ ꯂꯣꯏꯅꯃꯛ ꯍꯥꯎꯇꯦ
ꯅꯪ ꯉꯔꯤ ꯉꯁꯤ ꯀꯔꯤ ꯀꯔꯤ ꯃꯊꯦꯜ ꯊꯣꯡꯕꯅꯅꯤ
ꯎ ꯉꯁꯤꯁꯦ ꯕꯣꯔꯥꯁꯨ ꯁꯦꯝꯃꯦ ꯀꯔꯤꯕ ꯔꯥꯗꯤ ꯃꯔꯤ ꯃꯉꯥ ꯍꯥꯠꯇ ꯁꯦꯝꯃꯤꯗ
ꯑꯥ ꯅꯣꯏꯗꯤ ꯃꯊꯦꯜꯅꯤ ꯌꯥꯝ ꯁꯦꯝꯕꯒ ꯌꯥꯝ ꯍꯥꯎꯔꯔꯝꯒꯅꯤ ꯑꯩꯈꯣꯏꯗꯤ ꯃꯊꯦꯜ ꯁꯦꯝꯗꯦ ꯑꯩꯅ ꯉꯁꯤ
ꯑ
ꯀ꯭ꯔꯤꯅꯣ ꯎꯁꯣꯏꯒ ꯕꯂꯦꯟꯗ꯭ꯔꯤ